ꯎ
ꯍꯜꯂꯣ ꯑꯣ ꯑꯩ ꯃꯤꯇꯤꯡꯒꯤ ꯀꯣꯜ ꯇꯧꯔꯛꯑꯝꯕ ꯍꯣꯔꯦꯟꯗꯣ ꯑꯩꯠ ꯕꯔꯣꯔꯣ ꯃꯈꯥꯏꯗ ꯃꯤꯇꯤꯡ ꯆꯠꯀꯅꯦꯕ
ꯎ ꯎꯝ ꯎꯝ
ꯍꯪꯅꯔꯝꯕ ꯄꯨꯡ ꯀꯌꯥ ꯊꯦꯡꯅꯖꯩ ꯍꯥꯏꯅꯣꯅ
ꯐꯔꯦꯅꯦ ꯐꯔꯦꯅꯦ
ꯑꯗꯨꯅꯤꯗ ꯃꯅꯤꯄꯨꯔꯁꯤꯅꯅꯦ ꯁꯤꯖꯟꯁꯦ ꯂꯩꯕ ꯌꯥꯝ ꯅꯨꯡꯉꯥꯏ ꯑꯗꯨꯒ ꯑꯦ ꯑꯗꯨꯒ ꯌꯥꯝ ꯉꯛꯄ ꯑꯃ ꯍꯥꯏꯔꯛꯀꯦꯅꯦ ꯖꯤꯔꯤꯁꯦ ꯃꯅꯤꯄꯨꯔꯅꯤꯗꯅ ꯑꯗꯨꯕꯨ ꯂꯩꯕꯥꯛ ꯂꯩꯍꯥꯎ ꯍꯥꯏꯗꯤ ꯃꯣꯏ ꯑꯥꯒ ꯅꯛꯅꯕꯅꯤꯅ ꯃꯣꯏ ꯑꯥꯒꯤ ꯂꯣꯏ ꯑꯣꯏꯌꯦꯕꯀꯣ ꯇ ꯆꯤꯡ ꯃꯥꯄꯜꯁꯦ ꯂꯥꯜꯂꯒꯅꯤ ꯖꯤ ꯂꯩꯁꯦ ꯆꯨꯝꯗ꯭ꯔꯥ ꯀꯣꯠꯁꯜꯂ ꯃꯅꯤꯄꯨꯔꯤ ꯎꯄꯨꯔ ꯑꯣꯏꯖꯔꯨꯕ ꯈꯛꯇꯅꯦꯕ ꯗꯨꯕꯩ ꯌꯥꯝ ꯁꯥꯇꯤ ꯌꯥꯝꯅ ꯖꯤꯔꯤꯁꯦ ꯃꯤ ꯃꯣꯏ ꯁꯤꯟꯃꯣꯏ ꯍꯥꯏꯕ ꯃꯣꯏ ꯏꯁꯤꯡꯁꯦ
ꯑꯣ ꯃꯣꯏ ꯃꯣꯏꯗꯤ ꯇꯨꯔꯦꯟ ꯅꯨꯄꯥꯥꯟꯅꯤ ꯅꯠꯇ꯭ꯔꯥ
ꯑꯥ ꯃꯤ ꯀꯩꯅꯣ ꯀꯩ ꯑꯩꯅ ꯈꯜꯂꯤꯅꯦ ꯀꯒꯤꯅꯣ ꯑꯩꯅ ꯖꯤꯔꯤꯗ ꯂꯩꯔꯀꯥꯟꯗꯁꯨ ꯌꯥꯝ ꯃꯨꯁꯜꯂꯤꯁꯦꯅ ꯄꯨꯔꯥ ꯀꯩꯅꯣꯁꯦ ꯋꯥꯎꯔ ꯃꯨꯕ ꯑꯃ ꯌꯥꯎꯗꯣꯏꯅꯦꯕ
ꯈꯤꯔꯤꯁꯤꯁꯨ ꯑꯃꯨꯛꯇꯪ ꯆꯠ ꯁꯤꯔꯗꯤ ꯈꯟꯕꯅꯤ ꯇꯧꯔꯤꯁꯦ
ꯑꯁ ꯅꯨꯡꯗꯤ ꯅꯨꯡꯉꯥꯏꯍꯦ ꯅꯨꯡꯗꯤ ꯅꯨꯡꯉꯥꯏꯍꯦ ꯑꯥꯗ ꯂꯩꯕꯁꯦ ꯑꯩꯅ ꯍꯥꯏꯁꯤꯅꯦ ꯀꯨꯆꯨ ꯀꯨꯃꯦꯟ ꯉꯧꯊꯣꯛꯏ ꯆꯥꯕ ꯊꯛꯄ ꯍꯥꯎꯏꯤ ꯑꯗꯨꯒ ꯄ꯭ꯂꯁ ꯑꯩꯈꯣꯏ ꯃꯅꯤꯄꯨꯔꯗꯗꯤ ꯍꯩ ꯑꯃ ꯆꯥꯥꯁꯜꯂꯨꯕꯩꯁꯨ ꯆꯥꯕꯁꯦ ꯑꯩꯈꯣꯏ ꯀꯩꯅꯣ ꯌꯥꯝ ꯇꯧꯗ꯭ꯔꯥ ꯆꯥꯕꯁꯨ ꯌꯥꯝ ꯍꯥꯎꯏꯤ ꯑꯗꯨꯒ ꯆꯥꯕꯁꯨ ꯆꯣꯇꯣꯟ ꯌꯥꯝ ꯇꯧꯋꯤꯗꯅ ꯑꯩꯈꯣꯏ ꯃꯅꯤꯄꯨꯔꯒꯤꯗꯤ ꯍꯥꯏꯕꯗꯤ ꯋꯦꯗꯔ ꯌꯦꯡꯗꯅ ꯆꯥꯕ ꯌꯥꯗꯦ ꯀꯩꯅꯣꯝ ꯆꯥꯔꯁꯨ ꯏꯅꯤꯡꯇꯝꯅ ꯆꯥꯕ ꯌꯥꯗꯦ ꯈꯤꯇ ꯅꯥꯕꯤ ꯈꯅꯥꯎ ꯅꯥꯁꯤꯜꯂꯛꯄꯤ ꯇꯧꯒꯜꯂꯤꯗꯅ ꯃꯣꯏ ꯑꯥꯗꯅꯅꯦ ꯑꯗꯨꯒꯤ ꯄ꯭ꯔꯣꯕ꯭ꯂꯦꯝꯁꯦ ꯁꯣꯡꯂꯩ ꯂꯩꯇꯦꯕ ꯁꯥꯕꯒꯤ
ꯑꯣ
ꯍꯩ ꯑꯁꯪꯕ ꯆꯥꯒꯦꯔꯥ ꯑꯃꯨꯟꯕ ꯆꯥꯒꯦꯔꯥ ꯈꯣꯛꯇꯣꯛꯑꯒ ꯅꯨꯡꯗꯥꯡꯗ ꯆꯥꯒꯦꯔꯥ ꯄꯨꯛ ꯑꯌꯤꯡꯕꯗ ꯍꯤꯞꯀꯦꯔꯥ ꯃꯈꯥꯗ ꯑꯣꯟꯒꯦꯔꯥ ꯑꯩꯈꯣꯏꯗꯤ ꯌꯧꯅꯦ ꯆꯥꯛꯇꯣꯛꯑꯒ ꯃꯈꯥꯗ ꯉꯍꯥꯛꯇꯪ ꯑꯣꯜꯂꯦ ꯈꯜꯂꯁꯦꯕ ꯁꯥꯏꯅ ꯀꯥꯂꯦꯟꯁꯦ ꯌꯥꯝꯥꯏ ꯈꯂꯟ ꯁꯤ ꯅꯨꯡꯉꯥꯏꯔꯛꯑꯔꯣꯏ ꯇꯧꯗ꯭ꯔꯥ ꯁꯨꯝꯕ ꯃꯌꯥꯝ ꯑꯃ
ꯗꯔꯗꯤ ꯈꯔ ꯁꯥꯞꯄ ꯃꯥꯜꯂꯤꯦꯀꯣ ꯖꯤꯔꯤꯁꯤꯁꯨꯀꯣ
ꯁꯥꯏ ꯑꯁꯇꯤ ꯁꯥꯏ ꯋꯦꯗꯔ
ꯑ
ꯄ꯭ꯔꯣꯛ ꯄ꯭ꯔꯣꯛ ꯆꯥꯛꯄꯖꯥꯠꯅꯤ
ꯑꯁꯥꯝꯒ ꯃꯣꯏꯒ ꯂꯩꯗꯣꯏꯁꯦ ꯑꯩꯈꯣꯏꯒꯤ ꯇꯨꯔꯦꯟꯗꯨꯅ ꯈꯥꯏꯅꯗꯣꯏ ꯅꯠꯇ꯭ꯔꯥ
ꯇꯨꯔꯦꯟꯈꯥꯏꯅꯤ ꯄ꯭ꯂꯁꯤꯡ ꯑꯃꯈꯛ ꯂꯥꯛꯑꯅꯤ
ꯆꯠꯔꯛꯒꯗꯤ ꯑꯗꯨꯝ ꯅꯛꯅꯔꯗꯣꯏꯅꯦꯕ
ꯎꯝ ꯀꯨꯠꯕꯁꯦ ꯑꯁꯥꯝꯅ ꯀꯨꯠ ꯆꯤꯠꯄꯁꯦ ꯖꯤꯔꯤꯗꯤ ꯍꯥꯏ ꯍꯥꯏꯅ ꯌꯥꯝ ꯇꯣꯡꯉꯦꯕ ꯀꯩꯅꯣꯉ ꯀꯅ ꯃꯅꯤꯄꯨꯔꯒꯤ ꯆꯤꯡꯒꯤ ꯂꯣꯏꯁꯤꯜꯂꯛꯄꯒꯤ ꯑꯍꯥꯝꯕ ꯀꯩ ꯍꯥꯏꯒꯦ ꯀꯩ ꯍꯥꯏꯒꯦ ꯂꯩꯃꯥꯏꯗꯨꯗꯅꯦꯕ ꯖꯤꯔꯤ ꯂꯩꯔꯤꯁꯦ ꯑꯁꯥ ꯖꯤꯛꯅ ꯑꯃꯨꯛ ꯖꯤꯔꯤꯗꯒꯤ ꯆꯤꯡ ꯈꯔ ꯂꯥꯜꯂꯒ ꯆꯠꯄ ꯃꯇꯝꯗꯅꯦ ꯑꯗꯨꯒꯤ ꯂꯥꯜꯂꯤꯕ ꯆꯤꯡꯁꯤꯗꯒꯤ ꯑꯁꯥꯝꯁꯦ ꯄꯣꯔꯥ ꯀꯩ ꯍꯥꯏꯒꯦ ꯇꯦꯡꯀꯣꯠ ꯃꯅꯨꯡꯗ ꯂꯩꯕꯩ ꯇꯥꯏꯞ ꯇꯧꯋꯦꯕ
ꯎ
ꯀꯨꯠꯄ ꯍꯥꯏꯇꯥꯔꯦꯅꯦ
ꯎꯝ ꯑꯗꯨꯗꯤ ꯑ ꯑꯣꯀꯦ ꯑꯗꯨꯅꯕꯨ ꯑꯣꯏꯔ
ꯁꯥꯕꯒꯤ ꯆꯥꯡꯗꯨꯁꯨ ꯍꯦꯟꯀꯠ ꯑꯥ ꯁꯥꯕꯩ ꯆꯥꯡꯁꯨ ꯍꯦꯟꯀꯠꯂꯦꯗꯅ ꯀꯨꯜꯂꯕꯅꯤꯅ ꯑꯗꯣ ꯁꯤꯡꯧꯅꯦ ꯑꯩꯈꯣꯏ ꯃꯅꯤꯄꯨꯔꯗꯗꯤꯀꯣ ꯊꯣꯛꯂꯛꯄꯁꯦ ꯃꯅꯤꯄꯨꯔꯗ ꯊꯣꯛꯂꯛꯄꯁꯦ ꯅꯨꯡꯗꯥꯡ ꯊꯣꯛꯂꯛꯄ ꯁꯦ ꯀꯨꯊꯔꯒ ꯎꯗꯦꯕ ꯇꯣꯡꯉꯒ ꯂꯥꯏꯠ ꯃꯌꯥꯝꯁꯦ ꯁꯨꯃꯥꯏꯅ ꯉꯥꯜꯂ ꯂꯩꯅꯦꯕ
ꯑꯥ
ꯁ꯭ꯋꯥꯏꯗꯒꯤ ꯀꯩꯅꯣꯁꯦ ꯑꯩꯈꯣꯏꯒꯤ ꯀꯩ ꯀꯧꯒꯦ ꯁꯉꯥꯏꯊꯦꯜ ꯍꯥꯏꯒꯗ꯭ꯔꯥ ꯀꯩꯊꯦꯜ ꯍꯣꯏ ꯍꯣꯏ ꯀꯩꯊꯦꯜ ꯃꯥꯟꯕꯤꯗꯣ ꯑꯥꯥ ꯀꯩꯊꯦꯜ ꯃꯥꯟꯕꯤ ꯆꯤꯟꯊꯛꯇꯣ ꯑꯗꯨꯗꯩ ꯊꯧꯗꯔꯛꯄꯗꯅꯦꯅꯤ ꯁꯤ ꯎꯨꯞꯁꯜꯂꯒ ꯎꯕ ꯅꯠꯇꯕ ꯇꯣꯡꯇꯛꯅ ꯂꯥꯏꯠ ꯃꯌꯥꯝ ꯊꯥꯟꯕ ꯎꯕꯗꯣ ꯇꯥꯏ ꯇꯧꯋꯦ ꯑꯗꯨꯒ ꯑꯁ ꯂꯣꯏꯔꯦ ꯑꯁꯥꯝꯗꯤ ꯂꯣꯏꯔꯦ ꯇꯦꯡꯀꯣꯠ ꯃꯅꯨꯡꯗ ꯂꯩꯈꯤꯕꯒ ꯆꯞ ꯃꯥꯟꯅꯩ ꯍꯥꯏꯁꯦ
ꯎꯝ ꯀꯩꯊꯦꯜ ꯃꯥꯟꯕꯤꯁꯤꯁꯨ ꯆꯠꯄ ꯌꯥꯕ ꯑꯗꯨꯝ ꯃꯐꯝ ꯅꯨꯡꯉꯥꯏꯕ ꯃꯐꯝꯗꯨꯅꯤ
ꯃꯥꯁꯨꯛ ꯑꯩꯈꯣꯏꯒꯤꯗꯤ ꯑꯗꯣ ꯀꯩꯊꯦꯜ ꯃꯥꯟꯕꯤꯁꯦ ꯃꯅꯤꯄꯨꯔꯗ ꯃꯐꯝ ꯑꯅꯤ ꯑꯍꯨꯝ ꯁꯨꯕ ꯃꯥꯜꯂꯦ
ꯑꯅꯤ ꯑꯍꯨꯝꯗꯤ ꯈꯪꯗ꯭ꯔꯦꯅꯦꯍꯦ ꯑꯅꯤꯃꯛꯇ ꯤ ꯁꯨꯕ ꯃꯥꯜꯂꯦ ꯑꯩꯅ ꯈꯟꯕꯗꯀꯣ
ꯑꯃꯅ ꯀꯗꯣꯝꯗ ꯑꯣꯏꯒꯦꯕ
ꯑꯩꯅ ꯈꯪꯕꯁꯤꯅ ꯑꯩꯈꯣꯏꯒꯤ ꯁꯤꯗꯒꯤ ꯀꯩꯅꯣꯗ ꯆꯪꯁꯜꯂꯒ ꯍꯥꯏꯇꯥꯔꯦ ꯑꯩꯈꯣꯏꯒꯤ ꯅꯝꯕꯣꯜꯒꯤ ꯁꯥꯏꯠꯇꯒꯤꯅꯦ
ꯑ
ꯁꯁꯣꯝ ꯃꯅꯤꯡꯂꯣꯝꯗ ꯑꯗꯨꯝ ꯊꯧꯖꯟꯈꯤꯕꯗ ꯑꯃ ꯂꯩꯌꯦ ꯑꯩꯈꯣꯏꯒꯤ ꯏꯃꯥꯟꯅꯕ ꯑꯃ ꯑꯩꯈꯣꯏꯒꯤ ꯇꯝꯃꯤꯟꯅꯔꯝꯕ ꯕꯤ ꯑꯦꯗꯀ ꯇꯝꯃꯤꯟꯅꯔꯝꯕ ꯑꯃ ꯂꯩꯕꯗ ꯑꯗꯣ ꯃꯣꯏꯒꯤ ꯂꯝ ꯂꯣꯝꯗ ꯍꯥꯏꯇꯥꯔꯦ ꯑꯝ ꯈꯣꯡꯕꯣꯡ ꯂꯣꯝꯗꯒꯤ ꯆꯪꯉꯒꯁꯨ ꯌꯥꯕ ꯑ ꯁꯣꯝꯗ ꯑꯃ ꯂꯩꯌꯦ ꯑꯗꯨꯒ ꯑꯇꯣꯞꯄꯗꯨꯅ ꯑꯇꯣꯞꯄꯗꯨꯅ ꯃꯣꯏ ꯍꯟꯇꯛ ꯍꯦꯟꯖꯜꯂꯨꯏ ꯂꯝ ꯍꯦꯟꯖꯜꯂꯨꯏ ꯈꯣꯠꯂꯣꯏꯅ ꯇꯄ ꯑꯃ ꯂꯩꯈꯤꯗꯥꯏꯅꯦ ꯑꯗꯨ ꯑꯣꯏꯔꯦ ꯕ ꯃꯥꯜꯂꯦ ꯃꯃ ꯑꯩ ꯐꯖꯅ ꯈꯪꯗ꯭ꯔꯦ ꯑꯗꯨꯅꯦ ꯇꯧꯔꯤ
ꯍꯥꯏꯁꯦ ꯑꯩꯈꯣꯏꯅ ꯑꯅꯤ ꯑꯍꯨꯝ ꯁ ꯁꯨꯏ ꯍꯥꯏꯁꯦ ꯎꯝ
ꯑꯗꯣ ꯍꯧꯖꯤꯛꯀꯥꯟꯁꯦ ꯀꯩꯅꯣꯁꯦ ꯇꯧꯕꯁꯤꯁꯨ ꯌꯥꯝ ꯀꯥꯟꯅꯔꯦ ꯑꯉꯥꯡꯒꯤ ꯕꯣꯔꯗꯤꯡꯒ ꯍꯥꯡꯕꯁꯦ
ꯀ
ꯏꯝꯐꯥꯜꯗ ꯏꯝꯐꯥꯜꯗ ꯑꯗꯨꯝ ꯀꯩꯅꯣ ꯂꯩꯗꯅꯀꯣ ꯑꯩꯈꯣꯏꯒꯤ ꯔꯦꯟ ꯑꯣꯏꯅ ꯁꯥꯟꯕ ꯔꯤꯟꯁꯦ ꯍꯇꯦꯜ ꯑꯗꯨꯝ ꯊꯝꯕ ꯌꯥꯕꯒꯤ ꯀꯥ ꯑꯣꯏꯅ ꯍꯥꯏꯇꯥꯔꯦ ꯀꯥ ꯆꯥꯎꯅ ꯑꯦꯄꯥꯔꯠꯃꯦꯟ ꯑꯃ ꯕꯤꯜꯗꯤꯡ ꯑꯃ ꯐ꯭ꯂꯣꯔ ꯑꯃ ꯐ꯭ꯂꯣꯔ ꯑꯅꯤ ꯕꯤꯜꯗꯤꯡ ꯃꯆꯥ ꯑꯃ ꯁꯨꯃꯥꯏꯅ ꯑꯗꯨꯝ ꯁꯥꯟꯕ ꯂꯩꯌꯦ ꯁꯤꯗꯩꯁꯤꯗ ꯑꯩꯈꯣꯏꯅ ꯔꯦꯟꯁꯦ ꯑꯩꯈꯣꯏꯅ ꯂꯧꯔꯦꯗꯅꯀꯣ ꯂꯤꯁꯤꯡ ꯀꯨꯟꯅꯤ ꯀꯨꯟꯊ꯭ꯔꯥꯅꯤ
ꯎꯝ
ꯊꯥꯒꯤꯦ ꯑꯗꯨ ꯄꯤꯊꯣꯛꯑꯀꯥꯟꯗꯨꯗꯩꯗꯨꯗ ꯑꯗꯨꯗꯩꯗꯨꯗ ꯑꯉꯥꯡꯁꯤꯡꯁꯦ ꯇꯨꯏꯁꯟ ꯇꯧꯕꯤꯔꯒ ꯑꯣꯏꯔꯁꯨꯀꯣ ꯇꯨꯏꯁꯟ ꯇꯧꯕ ꯄ꯭ꯂꯁ ꯍꯣꯁꯇꯦꯜ ꯍꯥꯡꯕ ꯅꯠꯇ꯭ꯔꯒꯅ ꯇ꯭ꯋꯨꯏꯁꯟꯗꯣ ꯌꯥꯎꯗ꯭ꯔꯒꯁꯨ ꯍꯣꯁꯇꯦꯜꯗꯒ ꯍꯥꯟꯅ ꯍꯥꯡꯕ ꯑꯣꯏꯇꯥꯔꯁꯨꯀꯣ ꯑꯉꯥꯡꯁꯤꯡ ꯂꯥꯞꯅ ꯂꯥꯛꯄꯁꯤꯡꯗꯣ ꯑꯗꯨꯗ ꯂꯩꯍꯟꯕ ꯃꯐꯝꯗ ꯐꯖꯅ ꯁꯤꯟ ꯄꯤꯔꯒ ꯑꯗꯨꯃꯥꯏꯅ ꯇꯧꯕꯁꯤꯁꯨ ꯑꯗꯨꯝ ꯀꯥꯟꯅꯕ ꯃꯥꯜꯂꯦ ꯑꯗꯣ
ꯀꯥꯅꯩ ꯀꯌꯥꯝ ꯀꯥꯅꯩ
ꯂꯥꯏꯕ꯭ꯔꯦꯔꯤꯁꯦ ꯎꯝ ꯂꯥꯏꯕ꯭ꯔꯦꯔꯤꯁꯤ ꯂꯥꯏꯕ꯭ꯔꯦꯔꯤꯁꯤꯁꯤꯗꯤ ꯑꯥ ꯍꯥꯏꯌꯣ
ꯑꯩꯅ ꯀꯥꯟꯅꯩ ꯈꯪꯉꯤꯁꯦ ꯑꯩꯅ ꯂꯥꯏꯕ꯭ꯔꯦꯔꯤ ꯑꯃ ꯈꯛ ꯑꯩ ꯗꯥꯏꯔꯦꯛꯃꯤ ꯑꯗꯨꯗ ꯆꯪꯉ ꯃꯤꯡꯁꯤꯜꯂꯒ ꯐꯝꯃꯤ ꯄꯥꯔꯤꯕꯔꯤꯕꯀꯣ ꯁꯤꯒꯤ ꯂꯥꯏꯕ꯭ꯔꯦꯔꯤ ꯁꯤ ꯀꯃꯥꯏꯅ ꯇꯧꯒꯦꯗ ꯍꯥꯟꯅ ꯖꯤꯝ ꯑꯣꯜꯂꯦꯕ ꯖꯤꯝ ꯁꯦꯟꯇꯔꯅꯦꯕ
ꯎꯝ
ꯑꯗꯨ ꯖꯤꯝ ꯆꯠꯂꯤꯉꯩꯗꯗꯤ ꯃꯤꯗꯣ ꯍꯥꯏ ꯇꯥꯔꯦꯅꯦ ꯗꯥꯏꯠꯀꯤ ꯀꯩꯒꯤ ꯍꯥꯏꯗꯤ ꯍꯧꯖꯤꯛꯀꯤ ꯀꯩꯅꯣꯁꯦ ꯇ꯭ꯔꯦꯟ ꯑꯣꯏꯔꯒꯁꯨ ꯖꯤꯝ ꯆꯠꯄꯁꯦ ꯖꯤꯝ ꯆꯠꯄꯁꯦ ꯍꯧꯖꯤꯛꯀꯤ ꯆꯠꯅꯕꯤ ꯑꯣꯏꯔꯒꯁꯨꯀꯣ ꯂꯩꯔꯤꯕ ꯃꯐꯝꯗꯣ ꯑ ꯑꯀꯣꯏꯕꯗꯨꯗ ꯃꯤ ꯁꯤꯡꯁꯤꯅ ꯀꯌꯥꯝ ꯌꯥꯝ ꯌꯥꯝꯅ ꯄꯥꯝꯒꯦ ꯄꯥꯝꯗꯒꯦ ꯍꯥꯏꯕꯁꯤ ꯃꯇꯥꯡꯗ ꯂꯥꯏꯕ꯭ꯔꯦꯔꯤꯒ ꯖꯤꯝꯒꯁꯤ ꯌꯦꯡꯅꯔꯛꯄ ꯃꯇꯝꯗ ꯃꯤꯒꯤ ꯀꯥꯟꯅꯕꯁꯦ ꯂꯥꯏꯕꯔꯦꯔꯤꯅ ꯍꯦꯟꯈꯤꯕꯒꯤ ꯋꯥꯅꯤꯗ ꯑꯩꯅ ꯈꯪꯕꯁꯤꯅ ꯍꯧꯖꯤꯛꯀꯤ ꯖꯤꯝ ꯁꯥꯟꯅꯔꯝꯃꯤꯕ ꯃꯐꯝꯅꯦꯕꯀꯣ ꯖꯤꯝꯖꯤ ꯃꯤ ꯂꯥꯛꯇꯦꯕ ꯒꯥꯔꯤ ꯑꯃꯅꯤ ꯑꯃꯅꯤꯗꯩ ꯍꯦꯟꯅ ꯈꯥꯝꯗꯦꯕ ꯃꯇꯝꯗꯨꯗ ꯆꯍꯤ ꯑꯃꯅꯤ ꯍꯥꯡꯉꯝꯃꯦ ꯃꯥ ꯖꯤꯝꯁꯤꯀꯣ ꯑꯗ ꯑꯃꯅꯤ ꯑꯃꯅꯤ ꯈꯥꯝꯃꯦ ꯍꯥꯏꯗꯤ ꯖꯤꯝ ꯁꯥꯟꯅꯕ ꯍꯥꯏꯔꯤꯁꯦ ꯗꯥꯏꯠ ꯅꯨꯡ ꯀꯩꯀꯥ ꯃꯌꯥꯝ ꯄꯩꯁꯥ ꯊꯥꯗꯔꯛꯀꯗꯣꯏꯅꯤ ꯅꯠꯇ꯭ꯔꯥ ꯃꯤꯁꯦ ꯑꯥ ꯑꯗꯨ ꯇꯧꯔꯦ ꯑꯗꯨꯒ ꯂꯥꯏꯐ ꯕꯔꯤꯒꯤ ꯀꯥꯡꯕꯨꯒꯤ ꯃꯥꯅ ꯂꯥꯏꯕ꯭ꯔꯦꯔꯤ ꯍꯦꯛ ꯑꯣꯟꯊꯣꯛꯈꯤꯕꯗꯒꯤꯀꯣ ꯊꯥ ꯐꯥꯗꯦꯕ ꯍꯦꯛꯇ ꯀꯩꯅꯣ ꯀ꯭ꯔꯤꯛ ꯀ꯭ꯔꯤꯛ ꯏꯅꯩꯌꯦꯕ ꯂꯥꯏꯕꯔꯦꯔꯤꯁꯦ ꯂꯥꯏꯔꯤꯛ ꯄꯥꯕ ꯁꯛ ꯀꯥꯡꯕꯨꯨꯁꯦ
ꯂꯥꯏꯕ꯭ꯔꯦꯔꯤꯁꯦꯀꯣ ꯑ ꯍꯥꯏꯌꯣ ꯍꯥꯏꯌꯣ
ꯑꯩꯅ ꯈꯜꯂꯦꯕ ꯃꯥꯏꯁꯦ ꯂꯥꯏꯕ꯭ꯔꯦꯔꯤꯁꯤꯗꯤ ꯐꯖꯅ ꯃꯤꯅ ꯀꯩꯅꯣ ꯇꯧꯕꯖꯥꯠꯅꯤ ꯄꯥꯝꯕꯖꯥꯠꯅꯦꯅ ꯑꯗꯨꯏ ꯃꯊꯛꯇ ꯌꯨꯝꯗ ꯄꯥꯕ ꯉꯝꯃꯛ ꯊꯕꯛ ꯒꯤꯅꯤ ꯗꯥ꯫
ꯌꯨꯃꯗꯥ ꯄꯥꯕꯥ ꯉꯃꯛꯇꯕꯥ ꯕꯨ ꯏꯁꯨ ꯃꯉ꯭ꯒꯦꯔꯦ ꯑꯩ ꯑꯦꯁꯥ ꯃꯛ ꯁꯨ ꯑꯗꯨꯅꯥ ꯑꯈꯣꯏ ꯁꯨ ꯂꯥꯏꯕ꯭ꯔꯦꯔꯤ ꯆ꯭ꯇꯅꯤꯡꯗꯅꯥ ꯇ꯭ꯕꯤꯁꯤꯡ ꯅꯦ ꯕꯥ ꯗꯥ ꯑꯩꯅꯥ꯫ ꯍꯥꯏꯗ ꯑꯦꯅꯖꯤꯁꯥꯏ ꯂꯥꯏꯕ꯭ꯔꯦꯔꯤ ꯁꯦ꯫ ꯑꯗꯨꯗꯥ ꯂꯀꯦꯕꯥ ꯃꯤ ꯁꯤꯡ ꯁꯦ꯫ ꯑꯌꯃꯕꯅꯥ ꯑꯉ꯭ꯒꯪ ꯁꯤꯡ ꯑꯉ꯭ꯒꯪ ꯑꯣꯏꯕ꯭ꯔꯥ ꯅ꯭ꯠꯠꯔꯥꯒꯥꯅꯥ ꯀꯤꯝ ꯀꯤꯝ ꯆꯥꯑꯣꯕ꯭ꯔꯥ꯫ ꯀꯤꯝ ꯆꯥꯍꯤ ꯂꯤꯕꯥ ꯀꯃꯩ ꯂꯀꯥꯅꯥꯒꯦꯕꯥ꯫
ꯎꯝ ꯆꯥꯍꯤ ꯁꯦ ꯑꯌꯥꯝꯕꯅꯥ꯫ ꯄꯔꯤꯈꯥ ꯊꯥꯕꯥꯒꯤ ꯉꯛꯇꯥ ꯑꯣꯏ꯫
ꯑꯦꯀꯖꯥꯝ ꯊꯥꯕꯥꯁ ꯇꯧꯕꯥ꯫
ꯇꯔꯥꯅꯤꯄꯥꯜ ꯇꯔꯥ ꯃꯉꯥ ꯇꯔꯥ ꯃꯔꯤ ꯗꯥꯒꯤ ꯄꯨꯡ꯫ ꯂꯥꯀꯄꯥꯁꯦ꯫
ꯑꯣꯍ ꯑꯩꯅꯥ ꯈ꯭ꯂꯤ ꯁꯤ ꯅꯥ ꯑꯦꯂꯦꯚꯦꯟ ꯇꯔꯥ ꯀ꯭ꯂꯥꯁ ꯂꯣꯏꯕꯥ ꯀꯥꯡꯒꯨ ꯈꯇꯥ ꯂꯥꯛ꯫
ꯏꯍ ꯂꯛꯇꯦ ꯂꯛꯇꯦ ꯃꯣꯏ ꯂꯛꯇꯦ ꯃꯣꯏ ꯗꯤ ꯄꯥꯗꯦ꯫ ꯂꯥꯏꯔꯤꯛ ꯇꯝꯕ ꯂꯣꯏꯔꯕ ꯀꯥꯡꯕꯨ ꯀꯣ ꯀꯣꯂꯦꯖ ꯇꯝꯃꯤꯕ ꯑꯗꯒꯤ ꯃꯔꯨ ꯑꯣꯏꯅ ꯑꯦꯝ ꯌ ꯄꯤ ꯑꯦꯁ ꯁꯤꯒꯤ ꯑꯦꯛꯖꯥꯝ ꯊꯥꯕ ꯌꯨ ꯄꯤ ꯑꯦꯁ ꯁꯤꯒꯤ ꯊꯥꯕ ꯑꯗꯥꯒꯤ ꯑꯗꯨ꯫ ꯏ ꯅꯣꯏ ꯀꯔꯤ ꯀꯔꯤ ꯄꯔꯤꯈꯥ ꯃꯌꯥꯝ ꯂꯦꯏꯠꯔꯥ꯫ ꯑꯥ ꯕꯦꯉ꯭ꯛ ꯒꯤ ꯀꯦꯏꯒꯤ ꯁꯨꯝꯕꯥ ꯃꯌꯥꯝ ꯊꯥꯕꯥ ꯑꯉ꯭ꯒꯪ ꯂꯀꯦ꯫ ꯑꯌꯥꯝꯕꯥ ꯑꯣꯏ꯫ ꯂꯥꯀꯄꯗꯥ꯫
ꯑꯩꯅꯥ ꯈꯪꯕꯗꯥ ꯅꯦ ꯀꯦꯌꯁꯃꯄꯠ ꯗꯥ ꯂꯥꯏꯕ꯭ꯔꯦꯔꯤ ꯌꯝꯝ ꯂꯦꯏꯌꯦ ꯕꯥ ꯀꯣ꯫ ꯀꯩꯝ ꯄꯄꯥ ꯄꯄꯥꯔꯤꯕ ꯕꯁꯅꯤ ꯀꯃꯩ ꯄꯦꯖ ꯗꯥ꯫ ꯅꯤꯠ ꯒꯤ ꯊꯒꯥꯗꯥ꯫ ꯒꯥ ꯀ꯭ꯂꯥꯁ ꯇꯔꯥ ꯂꯣꯏꯕꯥꯒꯤ꯫ ꯀꯣ ꯗꯣꯛꯇꯔꯒꯤ ꯊꯥꯒꯗꯕ ꯀꯣ ꯑꯗꯒꯤ ꯖꯤꯒꯤ ꯊꯥꯒꯗꯕ ꯑꯗꯨꯒꯨꯝꯕꯁꯤꯡꯁꯤꯅ ꯑꯌꯥꯝꯕ ꯑꯣꯏꯅ ꯇꯧꯋꯕ ꯂꯥꯏꯛ ꯀꯩꯁꯥꯝ ꯄꯠꯀꯤ ꯍꯣꯏꯦꯔꯥꯎꯟ ꯑꯗꯨꯒ ꯀꯣꯆꯤꯡ ꯌꯥꯝ ꯂꯩꯌꯦ ꯑ ꯑꯗꯨꯒ ꯃꯣꯏꯁꯦ ꯑꯗꯨꯝ ꯂꯥꯏꯕ꯭ꯔꯦꯔꯤ ꯍꯥꯡꯉꯝꯃꯒ ꯑꯗꯨꯝ ꯃꯣꯏꯁꯦ ꯂꯥꯏꯕ꯭ꯔꯦꯔꯤ ꯂꯥꯛ ꯗꯇ ꯂꯝꯗꯣ ꯂꯥꯛꯄꯅꯤꯅ ꯃꯣꯏꯗ ꯑꯗꯨꯝ ꯔꯤꯀ꯭ꯋꯦꯁ ꯇꯧꯔꯛꯑꯝꯒꯅꯤ ꯑꯗꯨꯅꯥ ꯃꯣꯏꯗꯨ ꯍꯣꯁ꯭ꯠ꯫ ꯇꯔꯥ ꯁꯨ ꯑꯣꯟꯊꯣꯀꯄꯥ ꯍꯥꯌ ꯇꯥꯔꯦ꯫ ꯍꯣꯁ꯭ꯇꯦꯜ ꯄ꯭ꯂꯥꯁ ꯂꯥꯏꯕ꯭ꯔꯦꯔꯤ ꯂꯩ꯫ ꯕ ꯑꯣꯏꯅ ꯑꯗꯨꯃꯥꯏꯅ ꯂꯣꯏꯅꯃꯛ ꯍꯥꯡꯕ ꯌꯥꯝ ꯊꯦꯡꯅꯔꯦ ꯑꯗꯨꯃꯥꯏꯅ ꯇꯧꯅꯩ ꯌꯦ ꯑꯗꯨꯒ ꯑꯩꯈꯣꯏꯅ ꯎꯝ ꯀꯩꯅꯣꯒꯤ ꯅꯍꯥꯟꯒꯤ ꯅꯪꯅ ꯀꯩꯅꯣꯒꯤ ꯅꯣꯏꯊꯣꯛꯇꯕꯤ ꯅꯥꯀꯟꯗ ꯂꯣꯏꯅ ꯂꯩꯌꯦ ꯍꯥꯏꯕ ꯑꯗꯨꯒꯤ ꯂꯥꯏꯕ꯭ꯔꯤꯗꯦ
ꯎꯝ
ꯑꯗꯨꯗ ꯇꯤꯟ ꯃꯣꯃꯤꯁꯦ ꯃꯌꯥꯝ ꯆꯠꯂꯦ ꯃꯤꯁꯦ ꯃꯌꯥꯝ ꯑꯗꯨꯝ ꯈꯔ ꯀꯩ ꯍꯥꯏꯅꯤ ꯀꯩꯅꯣꯒꯤ ꯑꯦꯁ ꯑꯦꯁ ꯁꯤꯒꯤ ꯍꯣꯠꯅꯕ ꯑꯥ ꯑꯦꯝ ꯄꯤ ꯑ ꯁꯤꯒꯤ ꯍꯣꯠꯅꯕ ꯒꯤ ꯄ ꯑ ꯁꯤꯒꯤ ꯍꯣꯠꯅꯕ ꯃꯤ ꯃꯌꯥꯝ ꯑꯃꯁꯨ ꯑꯗꯨꯝ ꯄꯥꯔꯤꯌꯦ ꯑꯗꯨꯗꯁꯨ
ꯎꯝ
ꯇꯧꯒꯦ ꯂꯥꯏꯕꯤꯔꯤꯁꯦ ꯑꯩꯁꯨ ꯖꯨꯂꯥꯏ ꯑꯒꯁ ꯁ꯭ꯋꯥꯏꯗꯒꯤꯗꯤ ꯂꯥꯏꯕ꯭ꯔꯦꯔꯤ ꯑꯃꯇꯪ ꯆꯠꯂꯒ ꯑꯗꯨꯃꯥꯏꯅ ꯄꯥꯔꯁꯤꯔꯥ ꯈꯜꯂꯤꯌꯦ
ꯎꯝ ꯎꯝ ꯀꯥꯟꯅꯩ ꯀꯩꯒꯤꯅꯣ ꯗꯤꯅꯦ ꯁꯤꯁꯦ ꯄꯥꯝꯃꯤ ꯃꯔꯝꯗꯤ ꯍꯥꯏꯔꯛꯀꯦꯕ ꯑꯩꯁꯨ ꯉꯥꯏꯦ ꯌꯨꯝꯗ ꯂꯥꯡꯉꯤꯀꯣ ꯑꯗꯒꯤ ꯂꯥꯏꯕ꯭ꯔꯦꯔꯤꯗ ꯐꯪꯈ꯭ꯔꯗꯤ ꯑꯃꯣꯁ ꯆꯤꯌꯔꯗꯣ ꯂꯥꯏꯔꯤꯛ ꯉꯥꯛꯇꯅꯦꯕ ꯋꯥꯈꯜ ꯆꯣꯏꯊꯣꯛꯇꯦꯕ ꯑꯩꯒꯤ ꯀꯥꯗ ꯂꯥꯏꯔꯤꯛ ꯄꯥꯕ ꯃꯇꯝꯗ ꯑꯩ ꯐꯣꯟ ꯄꯥꯏꯅꯤꯡꯉꯦꯕ ꯀꯩꯅꯣꯝ ꯊꯥꯅꯤꯡꯉꯦ ꯀꯩꯅꯣꯝ ꯌꯦꯡꯅꯤꯡꯉꯦ ꯑꯗꯨꯕꯨ ꯂꯥꯏꯕ꯭ꯔꯦꯔꯤ ꯃꯅꯨꯡ ꯆꯪꯒꯔꯥ ꯀꯥꯟꯂꯤ꯫ ꯃꯤ ꯃꯌꯥꯝꯗꯣ ꯂꯥꯏꯔꯤꯛ ꯂꯣꯏ ꯄꯥꯅꯕꯅꯤꯅ ꯑꯩꯅꯗꯨ ꯇꯧꯔꯨꯕ ꯌꯥꯕ ꯅꯠꯇꯦꯕ
ꯊꯨꯝꯃꯦ
ꯑꯩꯅ ꯏꯌꯥꯔ ꯄꯤꯁ ꯄꯥꯏꯔꯒ ꯂꯥꯏꯔꯤꯛ ꯄꯥꯗꯅ ꯏꯌꯥꯔ ꯄꯤꯁ ꯊꯤꯟꯖꯜꯂꯒ ꯐꯣꯟ ꯌꯦꯡꯗ ꯀꯌꯥꯝ ꯀꯨꯏ ꯌꯦꯡꯗꯣꯔꯤꯒꯦꯕ ꯆꯨꯝꯗ꯭ꯔꯥ ꯑꯗꯨꯒꯨꯝꯕꯒꯤ ꯑꯩꯉꯣꯟꯗ ꯂꯩꯕꯅꯤꯅ ꯑꯩꯈꯣꯏꯗ ꯂꯥꯏꯔꯤꯛꯇꯨꯗ ꯄꯥꯗꯣꯏ ꯄꯣꯠꯇꯨꯗ ꯐꯣꯀꯁ ꯄꯤꯔꯛꯄꯅꯦꯕ ꯑꯁꯤꯁꯤꯒꯤ ꯃꯍꯁ ꯖꯤꯟ ꯂꯧꯅꯕ ꯍꯣꯠꯅꯕꯗꯅꯦꯕ ꯃꯌꯥꯝꯅ ꯂꯥꯏꯕꯦꯔꯤ ꯂꯥꯏꯕꯔꯤ ꯅꯥ ꯂꯥꯛꯅꯔꯤꯁꯤ
ꯂꯥꯏꯕ ꯂꯥꯏꯕꯔꯤꯒꯤ ꯃꯍꯥꯁꯦ ꯆꯠꯁꯤꯔ ꯆꯠꯁꯤꯔ ꯆꯁꯤ ꯈꯜꯂꯒꯗꯅꯥ ꯑꯗꯨꯝ ꯑꯩꯈꯣꯏꯒꯤꯁꯨ ꯑꯩꯈꯣꯏꯒꯤ ꯑꯅꯛꯄꯗꯗꯤ ꯀꯌꯥ ꯂꯩꯇꯕ ꯃꯤꯅ ꯑꯩꯁꯨ ꯁꯨꯝ ꯄꯥꯡꯊꯣꯛ ꯆꯥꯝꯕ ꯍꯥꯏ ꯇꯔꯥ ꯁꯨꯝ ꯊꯕꯛꯁꯦ ꯊꯑꯣꯏꯒꯤ ꯇꯧꯊꯣꯛ ꯇꯕꯗꯣ ꯑꯗꯨꯃꯥꯏꯅ ꯁꯨꯝ ꯇꯧꯔꯒ ꯂꯩꯕꯒꯤ ꯆꯠ ꯍꯟꯗꯗꯅ ꯂꯩꯔꯦ ꯑꯗꯨꯕꯨ ꯁꯨꯃꯥꯏꯅ ꯁꯨꯝꯒꯝꯗ ꯑꯗꯨꯅ ꯂꯩꯔꯤꯉꯩꯗ ꯑꯩꯈꯣꯏꯁꯦ ꯁꯨꯝ ꯃꯇꯝꯗ ꯁꯨꯝ ꯃꯥꯡꯉꯤꯗꯅꯀꯣ ꯃ ꯁꯝꯃꯒꯔꯤꯛ ꯍꯥꯏꯥꯏꯦ ꯆꯠꯍꯧꯕꯅꯗꯤ ꯐꯕꯖꯥꯠꯅꯤ ꯃꯁꯦ ꯀꯣ
ꯑꯦ ꯆꯠꯂꯣ ꯌꯥꯝ ꯅꯨꯡꯉꯥꯏꯕꯅꯤꯀꯣ ꯁꯤꯁꯤ ꯂꯥꯏꯕ꯭ꯔꯦꯔꯤꯁꯦ ꯌꯥꯝ ꯅꯨꯡꯉꯥꯏ ꯑꯩꯈꯣꯏ ꯑꯩ ꯋꯥꯗꯤ ꯅꯨꯡꯉꯥꯏꯗ ꯂꯩꯌꯦ ꯀꯥꯟꯁꯨ ꯀꯥꯟꯅꯩ ꯑꯗꯒꯤ ꯕꯤꯖꯤꯅꯦꯁ ꯑ ꯍꯥꯏꯕꯁꯨ ꯌꯥꯏ ꯍꯥꯏꯗꯕꯁꯨ ꯌꯥꯏ ꯃꯌꯥꯝ ꯑꯅꯤꯃꯛꯀꯤ ꯀꯥꯟꯅꯕ ꯄꯤꯅꯕꯅꯤꯗ ꯇꯦꯡ ꯁꯦꯡꯅ ꯍꯥꯏꯔꯗꯤ ꯍꯧꯗꯣꯛꯏꯕ ꯃꯤꯁꯨ ꯑꯗꯨ ꯄꯖꯒꯗ ꯁꯨꯀꯣ ꯑꯗꯨꯅꯕꯨ ꯃꯤ ꯆꯪꯉꯤꯅꯦ ꯀꯩꯅꯣ ꯀꯥꯟꯅꯗꯕ ꯑꯣꯏꯇꯥꯔꯦ ꯃꯤꯗꯨ ꯆꯪꯉꯛꯄ
ꯑꯗꯨ ꯍꯥꯏ ꯍꯥꯏꯅꯕꯁꯨ ꯍꯥꯏꯅꯔꯔꯤꯗꯨꯅꯤ ꯑꯩꯈꯣꯏꯅ ꯑ ꯌꯨ ꯇꯝꯃꯤꯉꯩꯗ ꯑꯦꯝ ꯌꯨꯒꯤ ꯂꯥꯏꯕ꯭ꯔꯦꯔꯤꯁꯤꯗ ꯆꯪꯉꯨꯕ ꯃꯤꯗꯤ ꯑꯗꯨꯝ ꯑ ꯇꯞꯄ ꯂꯥꯏꯔꯤꯛ ꯄꯥꯕ ꯃꯤ ꯃꯤ ꯑꯗꯨꯝ ꯑꯣꯏꯕꯅꯤꯀꯣꯅ ꯑꯗꯨꯝ ꯍꯥꯏꯅꯔꯤꯁ ꯒꯗ꯭ꯔꯥ ꯑꯗꯨꯅꯪ ꯐ ꯐꯈꯤꯇꯅ ꯑꯩꯈꯣꯏꯁꯦ ꯈꯤꯇꯪ ꯂꯣꯛ ꯏꯟ ꯇꯧꯔꯒ ꯐꯣꯀꯁ ꯇꯧꯔꯒ ꯂꯥꯏꯔꯤꯛꯁꯦ ꯄꯥꯞ ꯑꯃꯗꯤ ꯑ ꯃꯊꯧ ꯇꯥꯔꯦ ꯑꯩꯈꯣꯏꯁꯦꯀꯣ
ꯆꯥ ꯋꯥ
ꯍ ꯍꯣꯏ ꯐꯔꯦ ꯐꯔꯦ ꯂꯣꯏ ꯆꯜꯨ ꯆ ꯊꯧꯔꯣ ꯑꯩꯖꯇ ꯂꯣꯏ ꯆꯂꯨꯒꯦ